ꯖꯄꯨꯏꯅꯦ
ꯍꯥꯎ ꯇꯥꯏꯌꯦ ꯇꯥꯏꯌꯦ
ꯅꯨꯡꯉꯥꯏꯔꯤꯕꫭ
ꯅꯨꯡꯉꯥꯏꯔꯤ ꯅꯣꯏꯗꯤ ꯀꯃꯥꯏ ꯀꯃꯥꯏ ꯇꯧꯔꯤꯒꯦ
ꯑꯩꯈꯣꯏ ꯑꯁꯨꯝ ꯂꯩꯔꯤ ꯀꯩꯅꯣ ꯅꯨꯡꯉꯥꯏꯔꯤ ꯑꯗꯨꯝ ꯍꯧꯖꯤꯛ ꯀꯥꯏꯗ ꯂꯩꯒꯦ ꯈꯨꯟꯗ ꯂꯩꯕ꯭ꯔꯣ ꯅꯠꯇ꯭ꯔꯒꯅ ꯔꯦꯟꯇ ꯂꯩꯕ꯭ꯔꯣ
ꯍꯧꯖꯤꯛꯐꯥꯎꯗꯤ ꯔꯦꯟꯗ ꯂꯩ
ꯑꯣ ꯀꯔꯤ ꯀꯔꯤ ꯍꯣꯠꯅꯔꯤꯒꯦ
ꯍꯣꯠꯅꯕ ꯑꯩꯖꯨ ꯁꯨꯝ ꯍꯤꯡꯅꯕ ꯊꯥ ꯃꯆꯥ ꯑꯃ ꯇꯦꯛ ꯇꯥꯛ ꯇꯦꯛ ꯇꯥꯛ ꯇꯧꯋꯤꯌꯦ ꯅꯣꯏꯗꯤ
ꯑꯣ ꯑꯩꯈꯣꯏ ꯁꯨꯝ ꯀꯩꯅꯣ ꯇꯧꯋꯦ ꯀꯣꯂꯦꯁ ꯀꯥꯔꯒ ꯑꯗꯨꯝ ꯂꯩꯔꯤꯌꯦ ꯍꯟꯗꯛ ꯀꯣꯂꯦꯁꯀꯤ ꯇꯨꯔ ꯆꯠꯀꯅꯤ ꯑꯗꯣ ꯅꯪꯁꯨ ꯌꯥꯎꯁꯤꯗꯅ
ꯑ ꯌꯥꯎꯔ ꯂꫭꯏꯔꯦ ꯑꯗꫭ ꯅꫭꯏ ꯀꯣꯂꯦꯁ ꯇꯨꯔꯗꫭ ꯀꯥꯏꯋꯥꯏꯗ ꯆꯠꯀꯅꯤ ꯍꯥꯏꯒꯦ ꯍꯥꯏꯗꯤ ꯇꯨꯔ ꯑꯃꯇꯗꯤ ꯆꯠꯂꯝꯃꯣꯏꯗꯅ
ꯑꯣ ꯀꯩꯅꯣꯅꯦ ꯑꯈꯣꯏꯒꯤ ꯆꯠꯀꯗꯣꯏꯖꯦ ꯑꯈꯣꯏ ꯗꯤꯄ꯭ꯥꯔꯠꯃꯦꯟꯒꯤꯅꯦ ꯑꯈꫭꯏ ꯗꯤꯄ꯭ꯥꯔꯃꯦꯟꯒꯤ ꯑꯣꯏꯅ ꯆꯠꯀꯗꯣꯏꯅꯤꯅ ꯑꯈꯣꯏꯒꯤꯖꯦ ꯃꯐꯝꯖꯦ ꯁꯨꯃꯥꯏ ꯇꯧꯋꯦ ꯐꯌꯦꯡ ꯑꯃ ꯆꯠꯂꯒ ꯑꯟꯗ꯭ꯔꯣ ꯑꯃ ꯆꯠꯁꯦꯅ ꯍꯥꯏꯅꯩꯌꯦ ꯑꯗꯨꯒ ꯀꯃꯥꯏ ꯇꯧꯕ ꯍꯥꯏꯗꯤ ꯆꯥꯛꯄꯨꯗꯤ ꯏꯁꯥ ꯏꯁꯥꯅ ꯄꯨꯅꯔꯛꯑꯦꯗꯅ ꯑꯗꯨꯒ ꯃꯐꯝꯗꯨꯗ ꯆꯠꯂꯒ ꯃꯌꯥꯝ ꯄꯨꯟꯅ ꯂꯟꯁ ꯂꯧꯃꯤꯟꯅꯔꯒ ꯃ ꯑꯁꯨꯝ ꯆꯠꯁꯦ ꯈꯣꯠꯁꯦ ꯑꯗꯨꯃꯥꯏꯅ ꯍꯥꯏꯅꯩ ꯑꯗꯨ ꯁꯦꯟꯗ꯭ꯔꯥ ꯆꯠꯄꯅ ꯐꯕ꯭ꯔꯥ ꯀꯔꯝꯕ ꯆꯠꯄꯅ ꯐꯩ ꯃꯌꯥꯝꯒꯤ ꯑꯩꯈꯣꯏ ꯗꯤꯄ꯭ꯥꯔꯠꯃꯦꯟꯒꯤ ꯑꯩꯈꯣꯏꯅꯁꯨ ꯁꯦꯅꯤꯌ꯭ꯔ ꯑꯣꯏꯕꯅꯤꯅ ꯃꯐꯝꯗꯨ ꯀꯔꯝꯕꯅ ꯐꯩ ꯍꯥꯏꯅ ꯈꯟꯕꯗꯨ ꯃꯌꯥꯝ ꯆꯝꯃꯝꯅꯩ ꯑꯗꯣ ꯀꯃꯥꯏꯅ ꯇꯧꯅꯤ ꯊꯟꯗꯜꯗ ꯁꯦꯟꯗ꯭ꯔꯥꯒꯗꯪ ꯆꯠꯂꯒ ꯍꯥꯟꯅ ꯆꯥꯛ ꯅꯣꯡ ꯐꯖꯅ ꯊꯣꯡ ꯊꯥꯛ ꯇꯧꯔꯒ ꯆꯥꯕꯅ ꯐꯕ꯭ꯔꯥ ꯅꯠꯇ꯭ꯔꯒꯅ ꯀꯃꯥꯏ ꯇꯧꯒꯦ
ꯀꯃꯥꯏ ꯇꯧꯕ ꯍꯥꯏꯁꯦ ꯍꯧꯖꯤꯛ ꯑꯩꯈꯣꯏꯅ ꯆꯠꯇꯣꯔꯤꯕ ꯇꯨꯔ ꯃꯐꯝꯖꯤꯗꯤ ꯅꯝꯃꯅꯥꯏꯗꯤ ꯆꯥꯕ ꯊꯛꯄꯤꯒꯤ ꯃꯐꯝ ꯉꯥꯛꯇꯪꯅꯦꯕ ꯍꯥꯏꯗꯤ ꯏ꯭ꯁꯇꯥꯗꯤ ꯇꯨꯔꯅꯤꯅ ꯍꯣꯔꯦꯟ ꯃꯤꯑꯣꯏꯕ ꯍꯥꯏꯖꯤ ꯅꯨꯄꯥ ꯍꯥꯏꯖꯦ ꯃꯥꯟꯅꯗ꯭ꯕꯅꯤꯅꯀꯣ ꯗꯨꯅ ꯍꯥꯏꯗꯤ ꯂꯝ ꯀꯣꯏꯕꯁ ꯆꯠꯂꯒꯖꯨ ꯐꯖꯕ ꯖꯒꯥ ꯍꯥꯏꯗꯤ ꯑꯗꯨꯝꯕ ꯂꯩꯔꯣꯏꯗꯕ ꯃꯐꯝ ꯑꯃꯗꯀꯣ ꯍꯥꯏꯗꯤ ꯂꯩꯗꯅ ꯃꯐꯝꯁꯨ ꯐꯖꯕ ꯑꯗꯩꯗꯤ ꯕꯨꯏꯁꯨ ꯐꯖꯕ ꯆꯥꯛ ꯏꯁꯤꯡ ꯆꯥꯕꯒꯤꯁꯨ ꯑꯗꯨꯝ ꯄꯣꯊꯥꯕꯒꯤꯁꯨ ꯑꯗꯨꯝ ꯅꯨꯡꯉꯥꯏꯕ ꯃ ꯐꯝ ꯑꯃ ꯁꯤꯜꯂꯣ ꯍꯥꯏꯗꯤ ꯍꯧꯖꯤꯛ ꯅꯪꯅ ꯁꯤꯜꯂꯤ ꯑꯩꯈꯣꯏꯅ ꯁꯤꯜꯂꯤꯖꯤꯗꯤ ꯏ꯭ꯁꯇꯥꯗꯤ ꯇꯨꯔꯅꯤꯅ ꯍꯥꯏꯗꯤ ꯆꯠꯂꯤꯕ ꯃꯐꯝꯖꯤꯒ ꯌꯥꯝ ꯊꯤ ꯈꯦꯠꯅꯔꯦ ꯍꯥꯏꯇꯥꯔꯦꯅꯦ ꯃꯤꯃꯥꯡꯅꯁꯨ ꯑꯗꯨꯝ ꯅꯨꯡꯉꯥꯏꯇꯦꯗꯅ ꯑꯗꯨ ꯅꯣꯏ ꯃꯐꯝꯗꯣ ꯈꯔ ꯁꯤꯜꯂꯣ ꯍꯥꯏꯗꯤ ꯈꯔ ꯍꯣꯡꯗꯣꯛ ꯍꯣꯡꯖꯤꯟ ꯇꯧꯕ ꯌꯥꯕ꯭ꯔꯥꯗꯣ ꯌꯦꯡꯉꯣ
ꯑ ꯇꯥꯕ꯭ꯔꯣ
ꯑꯧ ꯇꯥꯏ
ꯑꯗꯨꯗꯤ ꯀꯩꯅꯣ ꯑꯣꯏꯅ ꯑꯟꯗ꯭ꯔꯣꯗ ꯑꯣꯏꯅ ꯆꯠꯄꯅ ꯐꯥꯗ꯭ꯔꯣ ꯊꯥꯡꯒ ꯒꯤ ꯀꯩꯅꯣ ꯁꯦꯍꯦꯟꯗ꯭ꯔꯥ ꯆꯠꯄ ꯍꯥꯏꯕꯖꯤꯗꯤ ꯑꯩꯈꯣꯏꯒꯤ ꯁꯦꯡꯅ ꯍꯥꯏꯔꯒꯗꯤ ꯃꯤ ꯑꯈꯣꯏ ꯏꯝꯐꯥꯜ ꯀꯣꯂꯦꯖꯇ ꯇꯝꯃꯤꯖꯤꯗꯤ ꯇꯤꯗꯤꯝ ꯇꯤꯗꯤꯡꯒꯤ ꯁꯥꯇ꯭ꯔ ꯉꯥꯛꯇꯅꯦꯅ ꯇꯣꯏꯅ ꯆꯠꯅꯔꯕ ꯃꯐꯝ ꯉꯥꯛꯇ ꯑꯣꯏꯌꯦ ꯑꯗꯨꯅ ꯑꯟꯗ꯭ꯔꯣꯗ ꯑꯣꯏꯅ ꯆꯠꯂꯒ ꯑꯟꯗ꯭ꯔꯣꯒꯤ ꯏꯊꯤꯅꯤꯛ ꯄꯥꯛꯇ ꯃꯌꯥꯝ ꯄꯨꯜꯂꯨꯕꯅ ꯐꯠꯗ꯭ꯔꯣ
ꯍꯣꯏ ꯑꯗꯨꯁꯨ ꯌꯥꯏꯌꯦ ꯃꯣꯏ ꯍꯥꯏꯗꯤ ꯃꯤꯌꯥꯝꯒꯤ ꯃꯣꯠꯇꯨꯗ ꯑꯣꯏꯅ ꯆꯠꯁꯦ ꯍꯥꯏꯗꯤ ꯃꯤ ꯑꯃꯈꯛꯇꯅ ꯆꯠꯅꯤꯡꯉꯦ ꯍꯥꯏꯔꯖꯨ ꯆꯠꯂꯣꯏꯁꯦꯕ ꯃꯌꯥꯝꯒꯤ ꯃꯣꯠꯇ ꯐꯣꯡꯗꯣꯛꯅꯔꯒ ꯑꯌꯥꯕꯗꯨ ꯑꯗꯨꯝ
ꯑꯥ ꯌꯥꯏꯌꯦ ꯌꯥꯏꯌꯦ ꯑꯗꯨ ꯅꯣꯏ ꯅꯪꯁꯨ ꯀꯣ ꯑꯥ ꯍꯥꯏꯔꯛꯑꯣ ꯍꯥꯏꯔꯛꯑꯣ
ꯑꯗꯣ ꯆꯥꯕ ꯊꯛꯄꯤꯁꯦ ꯍꯥꯏꯗꯤ ꯀꯔꯤ ꯀꯔꯤ ꯃꯊꯦꯜ ꯑꯣꯏꯅ ꯍꯣꯠꯅꯔꯒ ꯇꯧꯔꯁꯦ ꯍꯥꯏꯅꯣ
ꯑꯗꯨꯗꯤ ꯆꯤꯀꯜ ꯑꯣꯏꯅ ꯇꯧꯔꯕꯅꯤ ꯀꯩꯅꯣ ꯑꯣꯖꯥꯉꯩꯒꯤ ꯉꯥ ꯈꯔ ꯊꯣꯡꯒꯗ꯭ꯔꯥ ꯁꯤꯀꯟ ꯇꯥꯗꯕꯉꯩꯒꯤ ꯉꯥ ꯈꯔ ꯊꯣꯡꯒꯅꯤ ꯆꯤꯛꯀꯟ ꯇꯧꯔꯅꯤ ꯑꯗꯣ ꯑꯩꯈꯣꯏ ꯃꯤꯖꯦ ꯑꯦꯔ꯭ꯥꯎ꯭ꯟ ꯑꯥꯍ ꯋꯥꯟꯗ꯭ꯔꯦꯟ ꯇ꯭ꯋꯦꯟꯇꯤꯅꯦꯅ ꯕꯁ ꯑꯍꯨꯝ ꯑꯗꯨꯃꯥꯏꯟ ꯆꯠꯂꯅꯤ ꯑꯍ ꯑꯇꯩ ꯑꯣꯖꯥꯉꯩꯒ ꯊꯥ ꯑꯗꯨꯒꯤ ꯍꯦꯜꯂꯛꯀꯅꯤ ꯑꯗꯣ ꯑꯩꯈꯣꯏꯒꯤ ꯀꯣꯟꯇ꯭ꯔꯤꯖꯤ ꯃꯤ ꯆꯥꯝꯃꯒ ꯀꯨꯟꯒꯤꯗꯤ ꯆꯥꯕ ꯁꯤꯜꯂꯛꯄ ꯍꯥꯏꯖꯦ ꯃꯌꯥꯝ ꯄꯨꯂꯞꯀꯤ ꯁꯤꯜꯂꯤꯃꯤꯝ ꯂꯒ ꯁꯤꯟ ꯄꯤꯌꯗꯣꯏꯅꯦꯅ ꯈꯤꯇꯪꯗꯤ ꯆꯥꯎꯔꯅꯤꯀꯣ ꯑꯗꯣ ꯍꯣꯏꯗ ꯑꯗꯨꯝ ꯉꯝꯅꯕ ꯗꯨꯝ ꯀꯤꯂꯣ ꯑꯃꯗ ꯃꯤ ꯑꯍꯨꯝ ꯑꯍꯨꯝ ꯃꯔꯤ ꯃꯔꯤ ꯄꯥꯔꯒ ꯑꯗꯨꯃꯥꯏꯅ ꯃꯤ ꯑꯃꯒꯤ ꯀꯨꯛ ꯀꯣꯟꯇ꯭ꯔꯤꯕ꯭ꯌꯨꯁꯟꯖꯤ ꯐꯣꯔ ꯍꯟꯗ꯭ꯔꯦꯠ ꯐꯣꯔ ꯍꯟꯗ꯭ꯔꯦꯗ ꯇꯧꯔꯖꯦꯅ ꯃꯌꯥꯝꯅ ꯍꯥꯏꯅꯩꯌꯦ ꯑꯗꯣ ꯑꯃ ꯈꯔꯖꯨ ꯌꯥꯝꯃꯦ ꯍꯥꯏ ꯈꯔ ꯑꯃꯅ ꯑꯃꯨꯛ ꯀꯣꯟꯅꯒꯗ꯭ꯔꯥ ꯑꯃꯨꯛ ꯍꯥꯏ ꯑꯗꯣ ꯑꯋꯥꯠꯄꯉꯩꯗꯨꯅ ꯑꯣꯖꯥꯉꯩꯗꯒꯤ ꯈꯔ ꯂꯧꯔꯒ ꯍꯟꯗꯛꯅꯖꯨ ꯂꯣꯏꯔꯦ ꯑꯗꯨꯅ ꯑꯩꯈꯣꯏ ꯃꯌꯥꯝ ꯄꯨꯟꯅ ꯆꯥꯁꯦꯅ ꯁꯤꯟꯕꯅꯦꯗ
ꯑꯗꯨ ꯁꯦꯟ ꯊꯨꯝꯕꯨꯗꯤ ꯍꯥꯏꯗꯤ ꯃꯥꯡꯖꯧꯅꯅ ꯐꯤꯛꯁꯇꯥ ꯂꯩꯅꯕ ꯍꯣꯅꯥꯁꯦ ꯍꯥꯏꯗꯤ ꯈꯨꯗꯛ ꯈꯨꯗꯛꯇ ꯍꯥꯏꯕꯗ ꯄꯩꯁꯥ ꯑꯆꯤꯟꯕ ꯃꯌꯥꯝ ꯌꯥꯎꯅꯕꯅꯤꯅ ꯈꯨꯗꯛ ꯈꯨꯗꯛꯇꯕꯨꯗꯤ ꯄꯤꯔꯛ ꯄꯤꯔꯛꯑꯔꯣꯏꯕ ꯇꯥꯅꯤꯡꯕꯕꯨꯗꯤ ꯃꯌꯥꯝ ꯌꯥꯎꯔꯝꯒꯅꯤ ꯑꯗꯨ ꯃꯥꯡꯖꯧꯅꯅ ꯍꯥꯏꯗꯤ ꯀ꯭ꯂꯥꯁꯇ ꯑꯃꯨꯔꯛ ꯄꯨꯜꯂꯒ ꯅꯩꯅꯔꯒ ꯈꯟꯅꯔꯒꯀꯣ
ꯀꯃꯥꯏꯅ ꯇꯧꯔ ꯐꯅꯤꯗꯣ ꯑꯗꯨꯝ ꯑꯣꯖꯥ ꯈꯣꯏꯗꯁꯨ ꯑꯣꯖꯥ ꯍꯥꯏꯗꯤ ꯗꯤꯄꯥꯔꯠꯃꯦꯟꯒꯤ ꯑꯣꯏꯅ ꯆꯠꯄꯅꯤꯅ ꯗꯤꯄꯥꯔꯠꯃꯦꯟꯒꯤ ꯑꯣꯏꯅꯁꯨ ꯃꯣꯏꯅ ꯄꯩꯁꯥꯕꯨꯗꯤ ꯈꯔ ꯃꯇꯦꯡ ꯇꯧꯔꯛꯀꯅꯤꯗꯅ ꯑꯗꯨ ꯑꯣꯏꯔꯒꯁꯨ ꯑꯗꯨꯝ ꯑꯩꯈꯣꯏꯅꯁꯨ ꯀꯔꯤꯝꯇ ꯇꯧꯗ꯭ꯔꯒꯁꯨ ꯅꯨꯡꯉꯥꯏꯇꯕꯅꯤꯅ ꯑꯗꯨꯝ ꯀ꯭ꯂꯥꯁꯇ ꯄꯨꯜꯂꯞ ꯄꯨꯜꯂꯒ ꯋꯥ ꯇꯥꯅꯔꯒ ꯑꯩꯁꯤ ꯃꯨꯛꯅ ꯌꯥꯔꯅꯤꯀꯣ ꯍꯥꯏꯕ ꯐꯤꯕꯝꯗ ꯂꯥꯛꯑꯒ ꯗꯦꯠ ꯑꯃ ꯂꯦꯞꯄꯒ ꯑꯗꯨꯝ ꯑꯣꯏ ꯍꯣꯏꯅꯦ ꯑꯗꯣ ꯁꯇꯥꯗꯤ ꯇꯧꯔꯗꯣ ꯑꯗꯨꯝ ꯆꯂꯣ
ꯍꯟꯗꯛ ꯂꯥꯛꯂꯤꯕ ꯗꯦꯠ ꯇ꯭ꯋꯦꯟꯇꯤ ꯅꯥꯏꯟꯗ ꯆꯠꯂꯅꯤꯕꯀꯣ ꯃꯇꯝꯕꯨꯗꯤ ꯋꯥꯠꯂꯤ ꯈꯔ ꯑꯗꯣ ꯀꯣꯟꯇ꯭ꯔꯤꯕꯌꯨꯁꯟ ꯀꯩꯇꯩꯗꯤ ꯑꯗꯨꯝ ꯂꯧꯁꯤꯟꯕꯗꯤ ꯌꯥꯔꯦ ꯃꯔꯝꯗꯤ ꯗꯤ ꯃꯤ ꯌꯥꯝꯕꯅꯤꯅ ꯍꯌꯦꯡ ꯀꯣꯟꯇ꯭ꯔꯤꯕꯌꯨꯁꯟ ꯂꯧꯁꯤꯟꯕꯗꯣ
ꯎꯝ
ꯀꯩꯅꯣ ꯇꯧꯋꯦꯗꯅ ꯑꯦ ꯃꯤꯁꯦ ꯑꯩꯈꯣꯏꯅ ꯑꯦꯚꯔꯦꯁꯇ ꯑꯗꯨ ꯂꯩ ꯍꯥꯏ ꯋꯥꯅꯦ ꯍꯌꯦꯡ ꯀꯣꯟꯇ꯭ꯔꯤꯕ꯭ꯌꯨꯁꯟ ꯄꯤꯁꯤꯜꯂꯛꯄ ꯃꯤ ꯃꯁꯤꯡꯗꯨꯗꯗꯤ ꯑꯩꯈꯣꯏꯒꯤ ꯕꯁꯀꯤ ꯁꯤꯠ ꯀꯔꯤ ꯑꯗꯨ ꯃꯌꯥꯝꯒꯤ ꯆꯥꯕꯒꯤ ꯀꯔꯤꯒꯤ ꯇꯧꯔꯛꯀꯅꯤꯗꯅ
ꯎꯝ
ꯑꯗꯨꯒ ꯑꯩꯈꯣꯏꯒꯤ ꯌꯥꯝ ꯐꯖꯕ ꯑꯃ ꯑꯩꯈꯣꯏꯅ ꯇꯧꯒ ꯑꯗꯨꯅ ꯑꯩꯈꯣꯏꯅ ꯉꯁꯥꯏꯒꯤ ꯆꯠꯄꯁꯤ ꯈꯔ ꯉꯥꯟꯟꯅꯗꯤ ꯆꯠꯅꯔꯅꯤꯀꯣ ꯄꯨꯡ ꯑꯩꯠ ꯑꯠ ꯑꯍꯦꯝꯃꯛꯀꯤ ꯃꯃꯥꯡꯗ ꯕꯤꯐꯣꯔ ꯍꯥꯏꯗꯤ ꯃꯨꯛꯀꯤ ꯃꯃꯥꯡꯗꯗꯤ ꯑꯩꯈꯣꯢ ꯏꯁꯇꯥꯔꯠ ꯇꯧꯅꯕ ꯀꯣꯂꯦꯖꯇ ꯌꯧꯔꯛꯑꯒ ꯏꯁꯇꯥꯔꯠ ꯇꯧꯔꯒ ꯀꯣꯂꯦꯖꯇ ꯑꯩꯈꯣꯏ ꯊꯗꯣꯛꯑꯒ ꯑꯈꯣꯏ ꯏꯁꯄꯣꯔꯠ ꯃꯐꯝ ꯆꯠꯅꯕꯗꯤ꯫ ꯇꯧꯔꯅꯤ ꯑꯗ ꯆꯠꯄꯁꯤ ꯌꯧꯕꯒ ꯑꯩꯈꯣꯏꯅ ꯂꯐꯣꯏꯒ ꯌꯦꯔꯨꯝ ꯑꯃꯃꯝꯒ ꯑꯩꯈꯣꯏꯒꯤ꯫ ꯆꯠꯃꯤꯟꯅꯔꯤꯕ ꯃꯌꯥꯝꯗꯣ ꯑꯣꯖꯥꯈꯩꯒꯤꯁꯨ ꯑꯗꯨꯃꯥꯏꯅ ꯄꯤꯖꯁꯦꯅ ꯈꯜꯂꯦ꯫
ꯎꯝ ꯆꯨꯝꯃꯤ ꯍꯣꯏ ꯆꯥꯛꯄꯨꯗꯤ ꯑꯩꯈꯣꯏ ꯏꯁꯥ ꯏꯁꯥꯅ ꯄꯨꯔꯦꯗꯅ꯫ ꯍꯥꯏꯗꯤ ꯑꯁꯇꯥꯗꯤ ꯇꯨꯔꯅꯤꯅꯀꯣ ꯁꯥꯇ꯭ꯔꯥ ꯃꯌꯥꯝꯁꯁꯤꯡ꯫ ꯍꯣꯠꯅꯧ ꯍꯥꯏꯕꯗꯤ ꯌꯥꯔꯣꯏ ꯑꯗꯨꯅ ꯆꯥꯛ ꯏꯁꯤꯡꯁꯨ ꯍꯥꯏꯗꯤ꯫ ꯍꯣꯠꯅꯅꯕ ꯃꯤ ꯈꯔ ꯄꯨꯕ ꯌꯥꯕ꯭ꯔꯥ ꯑꯦꯛꯁꯇ꯭ꯔꯥꯒꯨꯝꯕ ꯍꯥꯏꯗꯤ ꯄꯩꯁꯥꯅ ꯅꯦꯛꯄ ꯑꯣꯢꯔꯁꯨ
ꯆꯨꯝꯃꯦ ꯆꯨꯝꯃꯦ ꯑꯗꯨ ꯑꯦꯛꯁꯇ꯭ꯔꯥ ꯃꯤꯗꯤ ꯄꯨꯔꯣꯏ ꯑꯗꯨ ꯅꯣꯏ ꯑꯩꯈꯣꯏꯅꯅꯦ ꯑꯗꯨꯝ ꯊꯣꯡ ꯊꯥꯛꯄ ꯍꯥꯏꯗꯣ ꯑꯗꯨꯝ ꯍꯩꯕ ꯑꯣꯏꯔꯕꯅꯤꯅ ꯑꯩꯈꯣꯏꯅ ꯅꯣꯡꯃ ꯋꯥꯠꯂꯤꯉꯩꯀꯣ ꯅꯣꯡ ꯋꯥꯠꯂꯤꯉꯩꯗ ꯍꯥꯟꯅ ꯑꯟꯗ꯭ꯔꯣꯗ ꯆꯠꯂꯒ ꯑꯩꯈꯣꯏ ꯚꯥꯏ ꯔꯥꯍꯨꯜꯗꯨ ꯈꯪꯕ ꯅ ꯅꯠꯇ꯭ꯔꯣ ꯍꯜꯂꯣ
ꯎ ꯐꯔ
ꯑꯣ ꯑꯟꯗ꯭ꯔꯣꯒꯤ ꯃꯣꯏ ꯑꯟꯗ꯭ꯔꯣꯒꯤ ꯕꯥꯏ ꯂꯍꯨꯟ ꯍꯣꯏ ꯃꯣꯏꯒꯤ ꯃꯃꯥꯟꯅꯕ ꯑꯗꯒꯤ ꯃꯣꯏ ꯈꯔꯒ ꯄꯨꯜꯂꯒ ꯍꯣꯏ ꯍꯣꯜ ꯌꯥꯢꯅꯤꯡꯕ ꯂꯩꯔꯒ꯫ ꯑꯗꯨꯝ ꯑꯩꯈꯣꯏꯅ ꯊꯣꯡ ꯀꯥꯛꯄ ꯍꯧꯔꯗꯧꯅꯦ ꯃꯣꯏ ꯂꯥꯛꯇ꯭ꯔꯤꯉꯩ ꯈꯔ ꯉꯟꯅ꯫ ꯑꯗꯨꯗ꯫ ꯑꯦꯔꯨꯝ ꯐꯨꯠꯄꯤꯔꯅꯤ ꯃꯣꯏ ꯂꯥꯛꯀꯗꯕꯉꯩꯗꯨꯒꯤ ꯑꯗꯨꯒ ꯂꯐꯣꯏ ꯀꯛꯄꯤꯔꯒ꯫ ꯂꯥꯛꯄ ꯑꯃꯃꯝ ꯃꯣꯏꯒꯤ꯫ ꯕ꯭ꯔꯦꯛꯐꯥꯁ ꯑꯣꯏꯅ ꯑꯃꯃꯝ ꯂꯧꯍꯜꯂꯅꯤ ꯑꯗꯨ ꯃꯣꯏ ꯂꯧ ꯃꯣꯏ ꯍꯥꯢꯁꯤ ꯑꯩꯈꯣꯏꯁꯨ ꯉꯟꯅ ꯍꯧꯒꯠꯂꯒ ꯇꯧꯒꯗꯣꯏꯅꯦꯅ ꯕ꯭ꯔꯦꯛꯐꯥꯁ ꯌꯥꯎꯗ꯭ꯔꯒꯗꯤ ꯏꯁꯥꯗ ꯁꯣꯛ꯫
ꯑꯗꯣ ꯑꯩꯗꯤ ꯀꯣꯂꯦꯖꯁꯨ ꯀꯔꯛꯇꯕ ꯀꯨꯏꯔꯦ ꯀꯣꯂꯦꯖ ꯀꯣꯂꯦꯖꯇ꯫ ꯀ꯭ꯂꯥꯁ ꯀꯨꯝꯕ ꯍꯥꯏꯖꯤ ꯀꯣꯂꯦꯖꯀꯤ ꯏꯟꯚꯥꯏꯔꯣꯟꯃꯦꯟꯒꯨꯝꯕ ꯀꯃꯥꯏ ꯀꯃꯥꯏ ꯇꯧꯔꯤ꯫
ꯀꯣꯂꯦꯖ ꯑꯗꯨꯝ ꯀ꯭ꯂꯥꯁ ꯑꯗꯨꯝ ꯍꯥꯟꯅꯒꯨꯝ ꯆꯥꯡ ꯐꯖꯅ꯫ ꯆꯥꯡ ꯅꯥꯏꯅ ꯑꯗꯨꯝ ꯇꯧꯔꯤ ꯑꯗꯣ꯫ ꯀꯣꯂꯦꯖ ꯀꯥꯔꯛꯑꯣ ꯑꯗꯨꯝ ꯑꯩꯈꯣꯏꯁꯨ ꯄꯨꯟꯒꯗꯕꯁꯤ꯫ ꯌꯥꯝ ꯆꯍꯤ ꯂꯣꯏꯁꯤꯜꯂꯛꯑꯕꯅꯤꯅ꯫ ꯃꯌꯥꯝ ꯄꯨꯟꯅ ꯄꯨꯟꯕ ꯍꯥꯏꯁꯦ ꯀꯩꯁꯨ ꯐꯪꯍꯧꯔꯔꯣꯏ ꯑꯗꯨꯅ ꯀꯣꯂꯦꯖ ꯆꯥꯡꯅꯥꯢꯗꯤ ꯀꯥꯔꯛꯑꯣ ꯀꯩꯅꯣ ꯅꯣꯏꯁꯨ꯫
ꯍꯣꯏ ꯍꯌꯦꯡꯗꯒꯤ ꯗꯨꯝ ꯀꯥꯔꯗꯝ꯫
ꯍꯣꯢ ꯍꯣꯏ꯫
ꯅꯥꯍꯟꯃꯨꯛ ꯀꯣꯂꯦꯖ ꯇ ꯀꯂꯦꯖ꯫ ꯏꯟꯇꯔ ꯏꯁꯄꯣꯔꯠꯀꯨꯝꯕ ꯁꯤꯟꯕ ꯃꯥꯜꯂꯤꯅꯦ꯫
ꯀꯩꯅꯣ ꯁꯤꯟꯒꯤ ꯁꯤꯟꯒꯤ ꯑꯁ ꯕꯣꯜ ꯁꯥꯟꯅꯕꯒꯤ ꯅꯣꯏ ꯍꯥꯏꯔꯛꯀꯦ ꯇꯧꯔꯒ꯫ ꯅꯪꯒꯤ ꯐꯣꯟꯗꯣ ꯇꯧꯕ ꯆꯠꯁꯤꯗꯔ꯭ꯦ꯫ ꯐꯣꯟ ꯅꯝꯕꯔ ꯁꯤꯜꯂꯕ ꯁꯤꯟꯗꯕꯔ꯭ ꯈꯪꯗꯦ ꯑꯗꯨ ꯅꯪ ꯁꯤꯟꯗꯤ ꯁꯤꯟꯗꯕ ꯃꯥꯂꯦ꯫
ꯍꯣꯏ ꯐꯣꯟ ꯌꯥꯈꯤꯗꯕꯒꯤ ꯁꯨꯝ ꯐꯣꯟ ꯋꯔꯛꯁꯣꯞꯇ ꯑꯣꯏꯅ ꯆꯠꯂꯨ꯫
ꯎꯝ ꯊꯕꯛ ꯌꯥꯝ ꯀꯟꯕ꯭ꯔꯣ ꯅꯪꯕꯣ꯫
ꯁꯝꯅ ꯑꯩꯗꯤ ꯐꯥꯔꯝ ꯇꯧꯔꯒ ꯅꯣꯡꯃꯒ ꯁꯨꯔꯒ ꯆꯥꯕ ꯍꯥꯏꯗꯨꯅꯤ ꯊꯕꯛꯀꯤ ꯊꯕꯛ ꯉꯥꯛꯇ꯫
ꯑꯣ ꯁꯟꯗꯦꯔꯕꯣ ꯁꯟꯗꯦꯗꯤ ꯅꯣꯏ꯫ ꯀꯩꯅꯣꯒꯤꯗꯤ ꯇ꯭ꯔꯥꯏꯕꯦꯜꯒꯤꯗꯤ ꯅꯣꯏ ꯀꯩꯅꯣ ꯁꯤꯇꯤ ꯑꯣꯏꯗꯥꯏꯅꯦ ꯊꯕꯛ ꯁꯨꯗꯅ ꯌꯨꯝ ꯄ꯭ꯔꯦꯌꯥꯔ ꯇꯧꯔꯒ ꯐꯥꯁꯇꯤꯡ ꯇꯧꯔꯒ ꯌꯥꯝ ꯂꯩꯇꯥꯔꯦ
ꯁꯟꯗꯦ ꯑꯣꯏꯖꯣꯛꯊꯕ ꯃꯁꯤꯖꯑꯒ ꯁꯟꯗꯦ ꯐꯥꯎꯒꯒ ꯁꯟꯗꯦꯒꯤ ꯅꯨꯃꯤꯠꯁꯦ ꯀꯥꯏꯊꯣꯛꯅꯤꯡꯕ ꯑꯃ ꯌꯧꯁꯤꯜꯂꯛꯑꯦꯕ
ꯍꯣꯏ ꯑꯥ ꯑꯗꯣ ꯋꯥꯔꯤꯁꯨ ꯋꯥꯔꯤꯅꯦ ꯇꯨ ꯋꯥꯠꯂꯤꯉꯩꯗ ꯑꯁꯤꯒꯤ ꯃꯅꯨꯡꯁꯦ ꯁꯤꯗ ꯀꯣꯂꯦꯖ ꯀꯥꯔꯛꯑꯒ ꯑꯩꯈꯣꯏ ꯃꯁꯦꯟ ꯄꯨꯟꯅ ꯍꯧꯔꯛꯑꯦ ꯁꯤꯅ ꯐꯅꯤ ꯑꯐꯕꯗꯕꯨꯗꯣ ꯈꯟꯅꯔꯒ ꯇꯧꯖꯩ ꯑꯣꯖꯥꯈꯩꯗꯨꯒ ꯇꯥꯊꯣꯛ ꯇꯥꯁꯤꯟ ꯇꯧꯅꯔꯦꯗꯅ ꯆꯠꯀꯗꯧꯕ ꯃꯐꯝꯁꯤꯁꯨ ꯑꯗꯨꯝ ꯈꯔ ꯂꯥꯞꯄ ꯀꯩꯅꯣ ꯑꯣꯏꯕꯅꯤꯅꯀꯣ ꯁꯤꯅ
ꯍꯣꯏ ꯑꯗꯨꯝꯅ ꯒꯥꯔꯤ ꯅꯨꯡꯁꯥ ꯒꯥꯔꯤ ꯄꯩꯁꯥ ꯅꯨꯡꯁꯥꯒꯨꯝꯕ ꯀꯃꯥꯏꯅ꯫ ꯆꯥꯡꯅꯔꯦ ꯀ ꯍꯥꯏꯗꯤ ꯒꯥꯔꯤꯁꯨ ꯁꯇ꯭ꯗꯤ ꯇꯨꯔꯅꯀꯣ꯫
ꯕꯁꯀꯤꯗꯣ꯫ ꯑꯩꯈꯣꯏꯅ ꯍꯪꯕꯗ ꯃꯣꯏ꯫ ꯑꯦꯝ ꯑꯦꯁ ꯑꯦꯐ ꯀꯩꯅꯣꯒꯤ ꯑꯦꯝ ꯑꯦꯁ ꯗꯤ ꯑꯦꯐ ꯀꯩꯅꯣ ꯃꯣꯏꯒꯤ ꯃꯅꯤꯄꯨꯔ ꯏꯁꯇꯦꯠ ꯇ꯭ꯔꯥꯟꯁꯄꯣꯔꯠꯁꯀꯤꯗꯣ꯫ ꯆꯕꯤꯗꯣ ꯁꯤ ꯁꯤꯛꯁ ꯊꯥꯎꯖꯟ ꯂꯩ꯫ ꯑꯣ ꯕꯁ ꯑꯅꯤ ꯆꯂꯒꯗꯤ ꯆꯤꯟꯅꯤ ꯑꯍꯨꯝ ꯆꯠꯂꯒꯗꯤ ꯈꯔ ꯀꯣꯝꯅꯤ꯫ ꯑꯗꯣ꯫ ꯍꯧꯖꯤꯛ ꯂꯩꯔꯤꯖꯤ ꯀꯣꯂꯦꯖꯀꯤ ꯁꯦꯃꯤꯁꯇꯔ ꯑꯍꯨꯝꯅꯦꯅ ꯕꯁ ꯑꯍꯨꯝ ꯆꯠꯂꯁꯦ ꯁꯤꯅꯤ꯫ ꯍꯥꯏꯕꯗꯤ ꯁꯦꯃꯤꯁꯇꯔ ꯑꯃꯃꯝꯒꯤ꯫ ꯂꯩꯔꯤꯕ ꯁꯥꯇ꯭ꯔꯉꯩꯗ ꯑꯗꯨꯝ ꯐꯣꯔꯇꯤ ꯄ꯭ꯂꯁ ꯂꯣꯏꯅ꯫ ꯂꯩꯅꯕꯅꯦꯅ ꯑꯗꯨꯝ ꯁꯦꯃꯤꯁꯇꯔ ꯁꯦꯃꯤꯁꯇꯔꯒꯤ ꯇꯣꯡꯅꯔꯒꯀꯣ꯫ ꯑꯩꯈꯣꯏꯒꯤ ꯂꯩꯔꯤꯕ ꯑꯣꯖꯥ ꯅꯤꯄꯥꯥꯟꯃꯨꯛ ꯑꯗꯨꯨꯅ ꯌꯦꯟꯅ ꯌꯦꯟꯅꯔꯒ ꯕꯁ ꯈꯨꯗꯤꯡꯒꯤ ꯇꯣꯡꯉꯒ ꯆꯠꯄ ꯌꯥꯔꯦꯗꯅ ꯑꯗꯨꯃꯥꯏꯅ ꯂꯩꯌꯦ ꯑꯗꯣ ꯌꯦꯟꯒꯨꯝꯕ ꯑꯩꯈꯣꯏꯒꯤ ꯀꯩꯅꯣ ꯍꯌꯦꯡ ꯆꯥꯕꯒꯤꯀꯣ ꯑꯩꯈꯣꯏꯅ ꯂꯧꯒꯗꯕ ꯃꯤꯠ ꯀꯩꯀꯩ ꯂꯧꯒꯗꯕꯒꯤ ꯈꯪꯅꯕ ꯑꯍꯣꯡꯕ ꯃꯣꯏ ꯈꯪꯅꯕ ꯂꯩꯔꯒꯗꯤ ꯍꯥꯏꯗꯤ ꯌꯥꯝꯅꯁꯨ ꯂꯧꯔꯛꯂꯅꯦꯅ ꯁꯤꯡꯅꯔꯛꯀꯗꯣꯏꯅꯦꯅ ꯑꯗꯨꯒꯤ
ꯎꯝ
ꯄꯥꯎ ꯐꯥꯎꯍꯟꯅꯤꯡꯕ ꯀꯩꯅꯣ ꯇꯧꯕ ꯌꯥꯒꯗ꯭ꯔꯣ ꯑꯁꯣꯝꯗꯕꯨꯗꯤ ꯍꯪꯅꯔꯁꯨ ꯌꯥꯏ
ꯍꯣꯏ ꯌꯦꯟꯒꯨꯝꯕ ꯀꯣꯛꯀꯨꯝꯕꯒꯤꯗꯤ ꯍꯥꯏꯗꯤ ꯑꯥꯗꯒꯤ ꯂꯩꯗ꯭ꯔꯁꯨ ꯍꯥꯏꯗꯤ ꯄꯥꯠ ꯌꯧꯔ ꯊꯣꯡꯒꯗꯕ ꯄꯣꯠꯅꯤꯅ ꯁ꯭ꯋꯥꯏꯗꯒꯤ ꯈꯪꯅꯕ ꯑꯅꯛꯄꯗ ꯈꯪꯅꯕꯒꯨꯝꯕꯗ ꯁꯤꯗ ꯂꯩꯔꯒ ꯎꯔꯁꯤ ꯁ ꯀꯥꯏꯗ꯭ꯔꯦꯕꯣ ꯀꯣ ꯑꯗꯣ ꯃꯔꯨ ꯑꯣꯏꯁꯦ ꯑꯩꯈꯣꯏ ꯗꯤꯄꯥꯔꯠꯃꯦꯟ ꯃꯈꯩꯅ ꯄꯩꯁꯥꯁꯦ ꯃꯣꯏ ꯑꯣꯖꯥ ꯃꯈꯩꯅ ꯗꯤꯄꯥꯔꯠꯃꯦꯟꯅ ꯃꯣꯏꯅ ꯆꯥꯎꯔꯛꯄꯁꯤꯕꯨꯅꯦꯊꯣꯛꯀꯅꯤ ꯍꯥꯏꯕ ꯁꯤꯐꯝꯃꯗꯤ ꯂꯩꯔꯝꯅꯤꯗꯅ
ꯑꯗꯨ ꯃꯣꯏ ꯗꯤꯄꯥꯔꯠꯃꯦꯟꯗꯒꯤꯅꯦ ꯃꯃꯥꯡ ꯃꯃꯥꯡꯗ ꯑꯗꯨꯝ ꯑꯣꯖꯥꯈꯩꯅ ꯑꯗꯨꯝ ꯋꯥꯟ ꯀꯦ ꯇꯨ ꯀꯦ ꯑꯗꯒꯤ ꯑꯩꯈꯣꯏꯒꯤ ꯁꯥꯏꯠ ꯑꯗꯒꯤ ꯑꯩꯈꯣꯏ ꯀꯣꯂꯦꯖꯀꯤ ꯑꯣꯏꯅ ꯂꯩꯔꯤꯕ ꯄ꯭ꯔꯤꯟꯁꯤꯄꯥꯜ ꯃꯣꯏꯒꯤ ꯁꯥꯏꯠꯇꯒꯤ ꯑꯗꯨꯝ ꯀꯩ ꯍꯥꯏꯅꯤ ꯑꯗꯨꯝ ꯑꯩꯈꯣꯏ ꯁꯤꯒꯤ ꯇꯨꯔ ꯆꯠꯄꯁꯦ ꯗꯤꯄꯥꯔꯠꯃꯦꯟꯒꯤ ꯐꯟꯗꯤꯡ ꯀꯥꯏꯊꯕꯅꯦꯕ ꯗꯤꯄꯥꯔꯠꯃꯦꯟꯒꯤ ꯃꯦꯅꯦꯖꯃꯦꯟ ꯐꯟꯗꯒꯤ ꯑꯩꯈꯣꯏ ꯐꯟꯗꯒꯤ ꯑꯗꯨꯝ ꯄꯤꯕꯅꯦꯕ ꯃꯣꯏꯔꯣꯝꯒꯤ ꯁꯥꯏꯠꯇꯒꯤꯗꯤ ꯂꯨꯄꯥ ꯌꯥꯝꯗꯕ꯭ꯔꯥ ꯑꯦꯔꯥꯎꯟ ꯇꯦꯟ ꯀꯦ ꯑꯗꯨꯃꯥꯏꯅ ꯑꯃꯨꯛ ꯂꯥꯛꯀꯅꯤ ꯑꯣꯖꯥꯈꯩꯅ ꯋꯥꯟ ꯀꯦ ꯋꯥꯟ ꯀꯦ ꯍꯥꯞꯄꯛꯑꯒ ꯑꯣꯏ ꯄꯨꯟꯁꯤꯄꯥꯟꯗ ꯄꯩꯁꯥ ꯈꯔ ꯍꯥꯞꯄꯛꯑꯒꯀꯣ ꯍꯥꯏꯗꯤ ꯑꯩꯈꯣꯏꯅ ꯆꯠꯀꯗꯣꯏꯁꯤ ꯄ꯭ꯨꯟꯁꯤꯄꯥꯜꯗꯒꯤ ꯑꯌꯥꯝꯕ ꯅꯣꯇꯤꯁ ꯑꯃ ꯂꯧ ꯑꯌꯥꯝꯕ ꯑꯃ ꯂꯧꯒꯗꯣꯏꯅꯦ ꯑꯩꯈꯣꯏꯒꯤ ꯏꯟꯁꯇꯤꯇ꯭ꯌꯨꯁꯟꯗꯨꯗꯒꯤ ꯍꯧꯖꯤꯛꯁꯤꯦꯠ ꯑꯌꯥꯝꯕꯗꯨꯃ ꯂꯧꯔꯒ ꯃꯥ ꯑꯌꯥꯝꯕꯗꯨ ꯌꯥꯎꯔꯒꯅꯦꯕ ꯑꯩꯈꯣꯏꯅ ꯆꯠꯀꯗꯣꯏꯁꯦ ꯃꯥꯒꯤ ꯁꯣꯏꯗꯧꯕ ꯆꯦ ꯅꯣꯇꯤꯁ ꯑꯃ ꯊꯣꯛꯔꯒ ꯑꯩꯈꯣꯏꯒꯤ ꯂꯥꯛꯂꯤꯕꯁꯤꯗ ꯑꯠ ꯑꯁꯨꯛꯇ ꯑꯩꯈꯣꯏꯒꯤ ꯗꯤꯄꯥꯔꯠꯃꯦꯟꯁꯤꯒꯤ ꯆꯠꯀꯅꯤ ꯑ ꯂꯣꯏꯔꯦ ꯍꯧꯒꯤ ꯃꯥꯒꯤ ꯑꯌꯥꯕꯁꯤ ꯑꯗꯨꯃ ꯌꯥꯎꯔꯅꯤ ꯃꯔꯝꯗꯤ ꯍꯌꯦꯡ ꯑꯩꯈꯣꯏꯅ ꯁꯥꯏꯟ ꯌꯥꯎꯗꯃꯥꯏꯅ ꯆꯠꯄꯗꯣ ꯑꯁꯣꯏ ꯑꯉꯥꯝ ꯌꯥꯎꯔꯒꯗꯤ ꯑꯗꯨꯒꯤ ꯔꯦꯁꯄꯣꯟꯁꯤꯕꯤꯂꯤꯇꯤꯗꯣ ꯍꯌꯦꯡ ꯑꯩꯈꯣꯏꯒꯤ ꯏꯟꯁꯇꯤꯇ꯭ꯌꯨꯁꯟꯗꯨꯅ ꯄꯨꯕ ꯉꯝꯃꯣꯏꯗꯅ ꯑꯗꯨꯒꯤ ꯉꯝꯅꯕꯒꯤ ꯃꯣꯏꯒꯤ ꯑꯗꯨꯝ ꯍꯥꯏꯥꯏꯅ ꯑꯌꯥꯕ ꯑꯃꯗꯤ ꯂꯧꯒꯗꯣꯏꯗ
ꯃꯗ ꯑ ꯐ ꯑꯃ ꯂꯗꯔ ꯀꯗꯤꯁꯄ ꯌꯥꯔꯣꯏ